ꯑꯣ ꯑꯩꯁꯨ ꯐꯖꯅ ꯇꯥꯛꯈ꯭ꯔꯦ ꯍꯧꯖꯤꯛꯇꯤ ꯆꯥꯛ ꯆꯥꯟꯅꯈ꯭ꯔꯦ
ꯆꯥꯔꯦ ꯅꯣꯏꯗꯤ ꯆꯥꯔꯕ꯭ꯔꯥ
ꯍꯣꯏ ꯆꯥꯔꯦ ꯀꯔꯤ ꯃꯊꯦꯟꯅꯣ
ꯑꯩ ꯍꯋꯥꯏꯅꯦ
ꯑꯣ ꯑꯩꯈꯣꯏꯗꯤ ꯉꯁꯤꯗꯤ ꯈꯣꯝꯊꯣꯛꯄꯤ ꯆꯥꯔꯦ ꯀꯥꯡꯉꯧ ꯇꯧꯔꯦ ꯑꯗꯨꯒ ꯗꯥꯜ ꯆꯝꯐꯨꯠ ꯇꯧꯔꯦ
ꯑꯩ ꯃꯊꯦꯜ ꯌꯥꯝꯃꯦ
ꯑꯣ ꯑꯣ ꯅꯣꯏꯗꯤ ꯀꯣꯝꯊꯣꯛꯄꯤ ꯐꯪꯗ꯭ꯔꯣ
ꯎꯝꯍꯨꯝ ꯐꯪꯗꯦ
ꯑꯣ ꯑꯩꯅ ꯌꯥꯝ ꯐꯥ ꯐꯝꯃꯀꯥꯟꯗ ꯊꯥꯕꯤꯔꯛꯀꯦ
ꯍꯣꯏ ꯊꯕꯤꯌꯣ ꯑꯝ
ꯀꯔꯤꯁꯨ ꯀꯥꯏꯗꯦꯅ ꯊꯥꯞꯄꯁꯨ ꯅꯠꯇꯦ
ꯍꯣꯏ ꯑꯗꯨꯅꯦ
ꯃꯤꯅ ꯏꯁꯣꯔꯅ ꯂꯦꯝꯅ ꯄꯤꯕꯕꯨ ꯊꯥꯕꯤꯕ ꯑꯗꯨꯝ ꯌꯥꯕꯅꯦ
ꯑꯗꯨꯅꯦ
ꯎꯝ
ꯑꯣ ꯀꯔꯤ ꯀꯔꯤ ꯇꯧꯒꯦ ꯉꯁꯤꯗꯤ
ꯉꯁꯤꯗꯤ ꯐꯤ ꯈꯔ ꯁꯥꯔꯦ ꯑꯗꯨꯒ ꯈꯣꯝꯊꯣꯛꯄꯤ ꯈꯔ ꯊꯤꯔꯦ ꯑꯗꯨꯝ ꯃꯇꯝ ꯂꯣꯏꯖꯤꯟꯒꯔꯦ
ꯑꯣ ꯑꯣ ꯃꯇꯝꯁꯤꯁꯨ
ꯍꯣꯏ ꯈꯔ ꯑꯃꯨꯛꯀ ꯅꯣꯡ ꯆꯨꯕ ꯉꯥꯏꯕ ꯆꯠꯊꯣꯛ ꯆꯠꯁꯤꯟ ꯌꯥꯗꯕꯤ ꯑꯗꯨꯝ ꯌꯨꯝꯗꯁꯨ ꯈꯔ ꯂꯩꯔꯦ
ꯑꯣ ꯅꯣꯡ ꯆꯨꯕ꯭ꯔꯥ
ꯉꯁꯥꯏꯗꯤ ꯈꯔ ꯈꯔ ꯍꯣꯏ ꯆꯨꯋꯦ ꯅꯣꯏꯗꯗꯤ ꯆꯨꯗꯕ꯭ꯔꯣ
ꯑꯣ ꯅꯣꯡꯆꯨꯒꯤ ꯇꯧ ꯅꯣꯡꯆꯨꯒ ꯑꯥ ꯅꯣꯡꯆꯨꯒꯦ ꯍꯦꯟꯅ ꯑꯗꯨꯝ ꯃꯝꯔꯒ ꯂꯩꯕ ꯗꯤ ꯂꯩ ꯗꯨꯕꯨ ꯅꯣꯡꯗꯤ ꯇꯥꯔꯛꯇꯦ
ꯑꯣ ꯑꯗꯨꯃꯥꯏꯅ ꯇꯧꯕ ꯅꯣꯡ ꯀꯩꯅꯣ ꯃꯩꯁꯥ ꯌꯥꯝ ꯁꯥꯕꯅꯤꯀꯣ
ꯍꯣꯏ ꯑꯁꯥꯏ
ꯃꯩꯒ ꯂꯥꯛꯇꯕꯒ ꯁꯥꯎꯅꯤꯡꯕꯅ
ꯑꯗꯨ ꯑꯦꯝ ꯑꯥꯏ ꯂꯥꯛꯇꯕ꯭ꯔꯥ
ꯉꯁꯥꯏ ꯅꯨꯡꯊꯤꯟꯗ ꯈꯔꯗꯤ ꯂꯥꯛꯂꯝꯗꯦ ꯍꯧꯖꯤꯛꯇꯤ ꯑꯗꯨꯝ ꯂꯥꯛꯑꯦ
ꯑꯣ ꯑꯍꯥ ꯑꯗꯨꯅꯦ ꯅꯨꯡꯁꯥ ꯁꯥꯕ ꯀꯥꯟꯗ ꯀꯩꯅꯣ ꯃꯩ ꯂꯥꯛꯇꯕꯁꯨ ꯁꯥꯕꯒ ꯐꯦꯟ ꯑꯣꯟ ꯇꯧꯅꯤꯡꯕꯒ
ꯎꯝ
ꯎꯝ ꯎꯝ
ꯑꯗꯨ ꯀꯔꯤ ꯀꯔꯤ ꯊꯕꯛ ꯍꯣꯠꯅꯔꯤꯕꯣ
ꯑꯩꯈꯣꯏꯗꯤ ꯀꯣꯂꯦꯖ ꯀꯥꯔꯤꯌꯦ
ꯑꯣ ꯌꯥꯝ ꯐꯩꯌꯦ ꯑꯩꯈꯣꯏꯗꯤ ꯌꯨꯝ ꯄꯥꯟꯈ꯭ꯔꯦ
ꯑꯣ ꯑꯉꯥꯡ ꯀꯌꯥ ꯂꯩꯒꯦ
ꯑꯃ ꯑꯃ ꯈꯛꯇ
ꯑꯣ
ꯃꯥ ꯍꯧꯖꯤꯛ ꯇꯔꯨꯛ ꯀꯨꯝꯕ ꯀꯥꯈ꯭ꯔꯦ
ꯑꯣ ꯅꯨꯄꯤꯔꯥ ꯅꯨꯄꯥꯔꯥ
ꯅꯨꯄꯤꯅꯦ
ꯑꯣ ꯐꯥꯏ ꯐꯥꯏ
ꯑꯁ ꯅꯨꯄꯤꯅ ꯐꯕ꯭ꯔꯥ ꯅꯨꯄꯥꯅ ꯐꯕ꯭ꯔꯥ ꯒ꯭ꯌꯥꯟ ꯇꯥꯗꯦꯗ ꯍꯧꯖꯤꯛ ꯁꯤꯒꯤ ꯑꯉꯥꯡꯁꯤꯡꯁꯦ ꯑꯩꯗꯤ ꯆꯞ ꯃꯥꯟꯅꯕ꯭ꯔꯥ ꯍꯥꯏꯕꯅꯤ ꯅꯨꯄꯥꯒ ꯅꯨꯄꯤꯒ
ꯑꯗꯨꯅꯦ ꯅꯨꯄꯤꯅ ꯐꯥꯕ ꯍꯥꯏꯔꯒ ꯅꯨꯄꯥꯁꯨ ꯆꯞ ꯃꯥꯟꯅꯩ ꯅꯨꯄꯥꯅ ꯐꯥꯔ ꯄꯔꯒ ꯆꯞ ꯃꯥꯟꯅꯕꯅꯤ
ꯑꯩꯈꯣꯏ ꯑꯩꯈꯣꯏ ꯂꯩꯐꯝꯗꯒꯤ ꯇꯥꯟꯊꯣꯛꯈ꯭ꯔ ꯀꯔꯦ ꯑꯇꯣꯞꯄꯗ ꯀꯔꯤ ꯀꯔꯤ ꯇꯧꯕ꯭ꯔꯥ ꯈꯪꯗꯦ ꯅꯨꯄꯥꯕꯨ ꯍꯦꯟꯕꯖꯥꯠꯅꯤ ꯅꯨꯄꯤꯁꯤꯁꯨ
ꯎ
ꯂꯝꯍꯦꯟꯕꯒꯤ ꯃꯇꯝꯅꯦꯕ ꯍꯧꯖꯤꯛ ꯃꯣꯏꯅ ꯂꯩꯔꯤꯁꯦ
ꯑꯗꯨꯅꯦ
ꯆꯍꯤ ꯇꯔꯥꯃꯥꯊꯣꯏ ꯇꯔꯥꯅꯤꯊꯣꯏ ꯁꯨꯔꯦꯕ ꯌꯥꯝ ꯂꯝꯍꯦꯜꯂꯦ ꯃꯃꯥ ꯃꯄꯥ ꯐꯨꯕꯁꯨ ꯉꯝꯈ꯭ꯔꯦꯕ ꯃꯣꯏꯗꯤ
ꯑꯗꯨꯅꯦ
ꯍꯥꯟꯅ ꯑꯩ ꯑꯩꯈꯣꯏ ꯑꯉꯥꯡ ꯑꯣꯏꯔꯤꯉꯩꯒ ꯁꯨꯛ ꯃꯥꯟ ꯃꯥꯟꯅꯗꯦ
ꯍ ꯑꯩꯈꯣꯏꯗꯤ ꯃꯄꯥꯟꯂꯣꯝꯗ ꯆꯠꯂꯒ ꯁꯥꯟꯅꯌꯦ ꯑꯩꯈꯣꯏꯅ
ꯍꯣꯏ ꯑꯁ ꯑꯩ ꯑꯉꯥꯡ ꯑꯣꯏꯔꯤꯉꯩꯗꯤ ꯏꯃꯥꯗꯤ ꯃꯆꯥ ꯌꯥꯝꯅꯤꯅꯀꯣ ꯁꯥꯟꯅꯕ ꯆꯠꯄꯁꯨ ꯅꯪꯗꯦ ꯏꯁꯤꯡ ꯁꯣꯛꯄ ꯆꯠꯄꯒ ꯁꯤꯡ ꯆꯟꯕ ꯆꯠꯄꯒ ꯁ꯭ꯀꯨꯨꯔ ꯍꯜꯔꯗꯤ ꯀꯣ
ꯑꯥ ꯑꯥ
ꯏꯁꯤꯡ ꯁꯣꯛꯄ ꯆꯠꯄꯒ ꯏꯁꯤꯡꯈꯣꯡꯁꯨ ꯌꯥꯝ ꯂꯥꯞꯄꯕ ꯑꯩꯈꯣꯏ ꯈꯨꯟꯗꯤ
ꯑꯥ
ꯃꯤ ꯌꯥꯝꯕꯒ ꯉꯥꯏꯅꯕꯗ ꯉꯥꯏꯅꯕ ꯑꯃꯨꯔꯛ ꯆꯠꯂꯗꯤ ꯑꯗꯨꯝ ꯂꯣꯏꯈ꯭ꯔꯦ ꯍꯜꯂꯔꯒ ꯆꯥꯛ ꯊꯣꯡꯕ ꯑꯗꯨꯃꯥꯏꯅ ꯇꯧꯕ
ꯑꯥ
ꯍꯧꯖꯤꯛ ꯑꯉꯥꯡꯁꯤꯗꯤ ꯏꯁꯤꯡ ꯕꯥꯜꯇꯤꯟ ꯑꯃꯁꯨ ꯁꯣꯛꯀꯠꯅꯤꯡꯗ꯭ꯔꯦ
ꯑꯗꯨꯅꯦ ꯆꯞ ꯃꯥꯟꯅꯩ ꯑꯩꯈꯣꯏꯁꯨ ꯎꯝ
ꯑꯩꯅ ꯍꯥꯏꯕ ꯅꯣꯏꯒꯨꯝꯅ ꯑꯉꯥꯡ ꯑꯣꯏꯔꯗꯤ ꯑꯩꯈꯣꯏꯁꯨ ꯋꯥꯡꯂꯝꯒꯅꯤ ꯍꯥꯏꯕ
ꯑꯗꯨꯅꯦ ꯑꯩꯈꯣꯏꯗꯤ ꯊꯕꯛ ꯑꯋꯥꯕ ꯇꯧꯕꯅꯤꯅꯀꯣ ꯑꯗꯨꯗꯒꯤ ꯎꯝ
ꯑꯩꯈꯣꯏ ꯃꯇꯝꯗꯤ ꯌꯥꯝ ꯋꯥꯏꯌꯦ ꯒ꯭ꯌꯥꯁꯀꯨꯝꯕ ꯐꯪꯗꯝꯕꯅꯤꯅ ꯏꯁꯤꯡꯅ ꯉꯛꯇ ꯊꯣꯡꯉꯦꯕ
ꯍꯣꯏ
ꯑꯌꯨꯛꯇ ꯁꯤꯡ ꯑꯃ ꯑꯃꯨꯔꯛ ꯆꯟꯕ ꯆꯠꯀꯅꯤ ꯍꯣꯔꯦꯟ ꯁ꯭ꯀꯨꯜ ꯀꯥꯕ ꯍꯜꯂꯛꯄ ꯑꯃꯨꯔꯛ ꯆꯠꯀꯅꯤ
ꯍꯣꯏ ꯟ ꯍꯣꯏ ꯟꯈꯤꯕꯀꯣ
ꯎꯝ
ꯍꯧꯖꯤꯛꯀꯥꯟꯒꯤ ꯑꯉꯥꯡꯗꯤ ꯑꯗꯨꯒꯨꯝꯕ ꯀꯅꯥꯁꯨ ꯇꯧꯅꯗ꯭ꯔꯦ꯫
ꯎꯝ ꯌꯥꯝ ꯅꯨꯡꯉꯥꯏꯈ꯭ꯔꯦ꯫
ꯑꯗꯨꯅꯦ꯫
ꯈꯜꯂꯒ ꯍꯥꯟꯅ ꯑꯉꯥꯡꯈꯣꯏ ꯃꯇꯝꯗ ꯆꯠꯈꯤꯕ꯫ ꯂꯝꯗꯨ ꯈꯜꯂꯒ ꯌꯥꯝ ꯅꯨꯡꯁꯤꯕ ꯋꯥꯅꯤ ꯀꯞꯁꯨ ꯀꯞꯅꯤꯡꯉꯦ꯫
ꯑꯗꯨꯅꯦ
ꯎꯝ
ꯍꯧꯖꯤꯛꯀꯥꯟꯒꯤ ꯑꯉꯥꯡꯗꯤ ꯅꯍꯥꯟꯒꯤ ꯑꯋꯥꯕꯁꯤꯡꯗꯨꯣ ꯀꯔꯤꯁꯨ ꯈꯪꯕꯤꯗ꯭ꯔꯦ ꯍꯧꯖꯤꯛꯇꯤ꯫
ꯐꯪꯕꯤꯗ꯭ꯔꯦ ꯍꯣꯏ꯫
ꯑꯎ
ꯑꯩꯈꯣꯏꯗꯤ ꯐꯤꯔꯣꯟꯜꯁꯨ ꯈ꯭ꯔꯤꯁꯃꯥꯁ ꯃꯇꯝꯗ ꯈꯛꯇ ꯂꯩꯌꯦ꯫ ꯃꯣꯏꯗꯤ ꯍꯧꯖꯤꯛꯇꯤ ꯎ ꯎꯔꯤ ꯃꯈꯩ ꯂꯩꯅꯤꯡꯉꯦ ꯑꯗꯨ ꯂꯩꯕꯤꯗ꯭ꯔꯗꯤ ꯑꯗꯨ ꯇꯧꯔꯣꯏ ꯂꯥꯏꯔꯤꯛ ꯄꯥꯔꯣꯏ꯫ ꯑꯗꯨꯃꯥꯏꯅ
ꯑꯦ ꯍꯣꯏ ꯗꯤꯃꯥꯟꯅ ꯀꯣ꯫
ꯎꯝ꯫
ꯑꯦ ꯑꯩꯈꯣꯏꯗꯤ ꯏꯃꯥꯄꯥꯥꯟ ꯂꯩ ꯂꯩꯕꯤꯗ꯭ꯔꯤ ꯐꯣ ꯇꯨꯃꯤꯦꯟ ꯇꯨꯃꯤꯟꯅ ꯂꯩꯌꯦ꯫
ꯎꯝ ꯑꯁ ꯑꯩꯈꯣꯏ ꯃꯇꯝꯗꯤ꯫ ꯑꯆꯥ ꯄꯣꯁꯨ ꯆꯥꯅꯤꯉꯥꯏ ꯂꯩꯇꯦ꯫ ꯑꯆꯥꯄꯣꯠ ꯆꯥꯒꯦꯔꯁꯨ ꯄꯥꯜꯂꯤ ꯖꯤ ꯄꯥꯜꯂꯤ ꯖꯤ ꯈꯛꯇ ꯄꯨꯔꯛꯑꯦ꯫
ꯄꯔꯂꯤꯖꯒ ꯃ ꯃꯥ ꯐꯛꯇꯀꯣ
ꯍꯣꯏ꯫ ꯌꯥꯝ ꯅꯨꯡꯁꯤꯈ꯭ꯔꯦꯗ ꯕꯖꯥꯔꯗꯒꯨꯝ ꯆꯠꯂꯗꯤ ꯄꯥꯂꯩꯁꯤꯒꯨꯝ ꯎꯔꯗꯤ ꯑꯉꯥꯡ ꯍꯦꯛ ꯅꯤꯡꯁꯤꯡꯉꯦ
ꯑꯗꯨꯅꯦ ꯑꯩꯈꯣꯏ ꯍꯦꯛꯈꯕꯥꯟꯗꯗꯤ ꯄꯥꯜꯂꯤꯁꯤꯗꯨꯒ ꯃꯤꯊꯥꯏꯁꯨ ꯂꯨꯄꯥ ꯑꯃꯒꯤ ꯑꯅꯦꯛꯍꯨ ꯄꯤꯌꯦ
ꯑꯣꯏ꯫
ꯍꯧꯖꯤꯛꯇꯤ ꯑꯃ ꯑꯃꯗꯒꯤ ꯇꯥꯕ ꯑꯆꯥꯄꯣꯠꯁꯨ ꯐꯪꯗ꯭ꯔꯦ꯫
ꯍꯣꯏ ꯑꯁ ꯍꯧꯖꯤꯗꯤꯈꯣꯝꯊꯣ ꯅꯨꯄꯤ ꯃꯇꯝꯅꯤꯅ ꯑꯉꯥꯡꯁꯤꯁꯨ ꯈꯔ ꯆꯥꯅꯤꯡꯗꯕ ꯌꯥꯎꯋꯤꯅꯦ ꯑꯩꯅ ꯍꯥꯏꯕ ꯑꯩꯈꯣꯏ ꯃꯇꯝꯗꯤ ꯑꯁꯨꯨꯝꯃꯥꯏꯅ ꯊꯤꯕꯤꯔ ꯊꯣꯡꯕꯤꯔꯗꯤ ꯌꯥꯝ ꯍꯔꯥꯎꯒꯅꯤ꯫ ꯕ꯭ꯔꯦꯟꯁꯨ ꯌꯥꯝ ꯐꯔꯝꯅꯤ꯫ ꯋꯥꯡꯁꯨ ꯋꯥ ꯌꯥꯝ ꯋꯥꯡꯉꯝꯒꯅꯤ ꯍꯥꯏꯕ꯫
ꯑꯣ ꯑꯣ ꯑꯗꯨꯅꯦ꯫
ꯆꯥꯅꯤꯡꯗꯦ ꯍꯧꯖꯤꯛꯀꯤ ꯑꯉꯥꯡꯁꯦ꯫
ꯑꯍꯥꯎꯕ ꯈꯛꯇ ꯆꯥꯅꯤꯡꯕ ꯍꯧꯖꯤꯛꯀꯥꯟꯒꯤ ꯑꯉꯥꯡꯁꯤꯡꯗꯤ꯫
ꯃꯣꯏꯗꯤ ꯁꯥ ꯉꯥꯛꯇ ꯆꯥꯅꯤꯡꯕ ꯑꯁꯤꯒꯨꯝꯕ ꯑꯐꯥꯕ ꯈꯣꯏꯗꯤ꯫ ꯏꯁꯣꯔꯅ ꯂꯦꯝꯅ ꯄꯤꯕ ꯕꯤꯇꯥꯃꯤꯟꯗꯤ ꯆꯥꯅꯤꯡꯗꯦ
ꯑꯗꯨꯅꯦ ꯃꯄꯥꯟꯗꯒꯤ꯫ ꯃꯤꯅ ꯁꯥꯕ ꯈꯣꯠꯄ ꯑꯗꯨ ꯈꯛꯇ ꯆꯥꯅꯤꯡꯕ ꯀꯣ꯫
ꯎꯝ꯫
ꯎꯝ꯫ ꯎꯝ ꯑꯉꯥꯡꯗꯤ ꯇꯨꯝꯈ꯭ꯔꯕ꯭ꯔꯥ꯫
ꯍꯣꯏ ꯃꯥꯗꯤ ꯉꯁꯥꯏ ꯇꯨꯝꯈ꯭ꯔꯦ ꯄꯨꯡ ꯃꯄꯟꯗꯒꯤ ꯑꯩꯅ ꯇꯨꯝꯈ꯭ꯔꯣ ꯍꯥꯏꯔꯦ ꯇꯨꯝꯈ꯭ꯔꯦ ꯌꯨꯝꯗꯗꯤꯀꯣ ꯃꯥꯅ ꯉꯥꯛꯇ ꯄꯥꯏꯒꯅꯤ ꯍꯥꯏꯌꯦ
ꯑꯣ
ꯑꯩ ꯄꯥꯏꯕꯒꯤ ꯃꯇꯝ ꯂꯩꯇꯦ ꯃꯥꯅ ꯇꯧꯕꯁꯦ
ꯑꯣ
ꯑꯗꯨꯒꯤ ꯑꯩ ꯄꯩꯁꯥꯁꯨ ꯍꯥꯥ
ꯑꯉꯥꯡꯗꯤ ꯇꯤꯚꯤꯒꯨꯝꯕꯗꯤ ꯌꯦꯡꯗꯕ꯭ꯔꯥ
ꯌꯦꯡꯅꯤꯡꯗꯦ ꯑꯗꯨꯁꯨ ꯈꯔ ꯌꯦꯡꯂꯒ ꯇꯣꯛꯈ꯭ꯔꯦ ꯑꯗꯨ ꯃꯣꯏ ꯌꯦꯡꯅꯤꯡꯕꯁꯤ ꯀꯥꯔꯇꯨꯟꯒꯨꯝꯕ ꯑꯗꯨꯒꯨꯝ ꯌꯦꯡꯅꯤꯡꯕ
ꯑꯗꯨꯅꯦ
ꯇꯤꯚꯤꯗꯁꯨ ꯑꯗꯨꯗ ꯉꯛꯇ ꯌꯦꯡꯅꯤꯡꯗꯦ ꯑꯩꯈꯣꯏꯒꯤ ꯄꯥꯏꯕꯗꯣ ꯑꯗꯨ ꯄꯛ ꯉꯥꯛꯇ ꯄꯥꯝꯃꯦ ꯃꯣꯏꯗꯤ
ꯑꯗꯨꯅꯦ ꯍꯧꯖꯤꯛꯀꯥꯟ ꯂꯣꯏꯅꯃꯛ ꯆꯥꯛ ꯆꯥꯕꯗꯒꯤ ꯂꯣꯏꯅꯃꯛꯀꯣ ꯁꯤ ꯌꯥꯎꯗ꯭ꯔꯗꯤ ꯃꯥ ꯆꯥꯕ ꯉꯝꯗꯕꯅꯦ
ꯎꯝ ꯀꯔꯝꯃꯥꯏ ꯇꯧꯁꯤꯔꯥ
ꯑꯩ ꯈꯪꯗ꯭ꯔꯦ
ꯑꯉꯥꯡ ꯑꯃꯐꯥꯎ ꯄꯣꯛꯕꯁꯨ ꯋꯥꯔꯦ ꯑꯅꯤ ꯑꯍꯨꯝ ꯁꯨꯔꯗꯤ ꯌꯦꯡꯅꯕ ꯌꯦꯡꯅꯕ ꯑꯍꯨꯝ ꯂꯧꯕ ꯇꯥꯔꯦ
ꯄꯩꯁꯥ ꯇꯤꯡ ꯇꯤꯡꯕ ꯍꯧꯔꯦꯕ
ꯑꯗꯨꯅꯦ ꯅꯠꯇ꯭ꯔꯒ ꯌꯨꯝ ꯃꯆꯥ ꯃꯆꯥ ꯁꯥꯔꯒ ꯎꯆꯤ ꯎꯆꯤ ꯑꯣ ꯀꯩꯅꯣ ꯌꯦꯟ ꯌꯣꯠꯄꯒꯨꯝꯅ ꯖꯥꯂꯤꯗ ꯈꯥꯔꯖꯦ
ꯊꯝꯈ꯭ꯔ ꯊꯝꯈ꯭ꯔꯅꯤ ꯍꯧꯖꯤꯛꯀꯤ ꯃꯠ ꯃꯇꯝꯁꯦ ꯑꯉꯥꯡ ꯄꯣꯛꯀ꯭ꯔꯦꯁꯨ ꯍꯦꯛ ꯃꯤꯔꯣꯟꯕꯗꯒꯤ ꯍꯧꯅ ꯄꯩꯁꯥ ꯆꯪꯈ꯭ꯔꯦꯅꯦ
ꯑꯩ ꯑꯩꯌꯥ ꯑꯗꯨꯅꯦ ꯍꯣꯁꯄꯤꯇꯥꯜ ꯆꯠꯄꯒꯀꯣ ꯂꯣꯏꯅꯃꯛꯀꯣ
ꯎꯝ
ꯎꯝ
ꯅꯣꯝ ꯑ ꯀꯩꯅꯣ ꯃꯍꯧꯁꯥꯅ ꯍꯥꯟꯅꯒꯤ ꯊꯥꯏꯅꯒꯨꯝꯕ ꯄꯣꯛꯄꯁꯨ ꯉꯝꯗ꯭ꯔꯗꯤ ꯂꯥꯛ ꯑꯃ ꯍꯦꯟ ꯍꯦꯟꯅ ꯇꯤꯡꯗꯧꯕꯅꯦ
ꯑꯗꯨꯅꯦ
ꯉꯁꯥꯏ ꯎꯝ ꯍꯦꯛ ꯃꯤꯔꯣꯟꯕꯗꯒꯤ ꯍꯧꯅ ꯄꯥꯔꯗꯤ ꯂꯥꯛ ꯑꯃꯒ ꯌꯥꯡꯈꯩ ꯑꯗꯨꯝ ꯆꯪꯉꯦꯕ
ꯎꯝ
ꯒ꯭ꯌꯥꯟ ꯇꯥꯗꯔꯦ ꯄꯩꯁꯥ ꯇꯥꯟꯐꯝꯁꯨ ꯂꯩꯇꯔꯦ
ꯑꯉꯥꯡ ꯌꯣꯛꯄ ꯑꯉꯥꯡ ꯄꯣꯛꯄꯗꯒꯤ ꯌꯣꯛꯄꯐꯥꯎ ꯄꯩꯁꯥ ꯌꯥꯎꯈ꯭ꯔꯦ ꯍꯧꯖꯤꯛꯇꯤ
ꯎꯝ ꯍꯩꯁ ꯂꯥꯛ ꯑꯅꯤ ꯑꯅꯤ ꯅꯤꯌꯦꯅꯦ ꯃꯤ ꯑꯉꯥꯡ ꯂꯧꯕꯁꯨ
ꯎꯝ
ꯑꯗꯨ ꯍꯦꯟꯗꯧꯕꯅꯦ ꯂꯧꯕꯒꯤ ꯈꯛꯇꯅꯦ ꯑꯗꯨꯗꯤ ꯁꯪꯒꯣꯝꯁꯨ ꯊꯥꯛꯂꯛꯀꯅꯤ
ꯑꯗꯨꯅꯦ ꯂꯣꯏꯅꯃꯛ ꯂꯩꯔꯛꯒꯅꯤ
ꯑꯗꯨꯅ ꯌꯨꯝ ꯄꯥꯟꯗꯅ ꯅꯨꯡꯉꯥꯏꯅ ꯂꯩꯊꯣꯛꯄ ꯐꯗ꯭ꯔꯣ
ꯑꯗꯨꯅꯦ ꯋꯥꯈꯟ ꯈꯟꯕ ꯀꯥꯟꯗ
ꯑꯝ
ꯋꯥꯈꯜ ꯈꯟꯕ ꯈꯔ ꯈꯟꯕꯗ ꯑꯗꯨꯅ ꯍꯦꯟꯅ ꯅꯨꯡꯉꯥꯏꯈ꯭ꯔꯦ
ꯑꯝ
ꯎꯝ ꯑꯉꯥꯡꯕꯨꯗꯤ ꯃꯤ ꯃꯤꯒꯤ ꯑꯉꯥꯡꯁꯤꯡꯗꯨ ꯎꯔꯒ ꯅꯨꯡꯁꯤꯕ
ꯍꯣꯏ ꯂꯥꯏꯅꯤꯡꯕ
ꯂꯩꯅꯤꯡꯕ ꯍꯣꯏ
ꯑꯥ ꯑꯉꯥꯡ ꯌꯥꯎꯗꯕꯁꯤꯁꯨ ꯋꯥꯀꯟꯗꯤ ꯁꯣꯛꯄꯗꯤ ꯁꯣꯛꯄꯖꯥꯠꯅꯤꯀꯣ
ꯍꯣꯏ
ꯑꯁꯣꯝꯗ ꯑꯩꯈꯣꯏ ꯂꯩꯀꯥꯏꯒꯤ ꯅꯨꯄꯥ ꯑꯃꯅ ꯑꯩꯕꯨ ꯑꯉꯥꯡ ꯄꯣꯛꯒꯦ ꯅꯪꯒꯤ ꯑꯉꯥꯡ ꯈꯔ ꯋꯥꯏꯒꯦꯕ ꯍꯥꯏ ꯆꯠꯂꯣ ꯍꯥꯏꯣꯏ ꯑꯩ ꯐꯥꯎ ꯑꯃꯈꯥꯛꯛꯇ ꯇꯣꯛꯄ ꯀꯥꯟꯁꯤꯗ ꯅꯪꯒꯤ ꯑꯃꯨꯛꯀ ꯄꯣꯛꯄꯤꯔꯗꯤ ꯍꯥꯏꯕ
ꯑꯗꯨꯗ
ꯃꯥꯏ ꯅꯨꯄꯤꯗꯣ ꯊꯥꯗꯤ ꯂꯦꯞꯄꯨꯗꯤ ꯂꯦꯞꯄꯀꯣ ꯑꯉꯥꯡ ꯑꯣꯏꯕ ꯉꯝꯗꯕ ꯅꯍꯥꯟꯁꯨ ꯑꯅꯤ ꯑꯅꯤ ꯇꯨ ꯂꯦꯞꯄꯀꯣ ꯇꯥꯈ꯭ꯔꯕ ꯑꯃꯨꯛꯀ ꯊꯥꯑꯅꯤ ꯊꯥ ꯑꯅꯤ ꯇꯪꯈꯥꯏ ꯁꯨꯕ ꯑꯃꯨꯛꯀ ꯇꯥꯈ꯭ꯔꯕ ꯃꯥꯏ ꯅꯨꯄꯥꯅ ꯍꯦꯛ ꯐꯥꯒꯤ ꯇꯧꯕ ꯑꯩꯕꯨ ꯎꯕ ꯑꯁꯤ ꯅꯨꯄꯤ ꯁꯤ ꯃꯥꯏ ꯑꯉꯥꯡꯥꯎ ꯑꯉꯥꯡ ꯈꯥꯎ ꯋꯥꯏꯒꯦ ꯍꯥꯏꯔꯒ ꯁꯣꯄꯤ ꯄꯤꯅꯤꯡꯗꯦ ꯌꯥꯝ ꯂꯤꯛꯑꯦ ꯍꯥꯏꯌꯦ ꯑꯩꯕꯨ
ꯑꯍ ꯍ
ꯅꯪꯁ ꯁꯤꯅꯤꯉꯥꯏ ꯋꯥ ꯉꯇ ꯉꯥꯡꯉꯦ ꯍꯥꯏꯕ ꯑꯩꯅ
ꯑꯥ
ꯑꯩ ꯑꯩꯒꯤ ꯅꯨꯄꯥꯅ ꯇꯥꯔꯗꯤ ꯅꯪ ꯌꯥꯔꯔꯣꯏꯀꯣꯅ ꯍꯥꯏꯕꯤꯕ
ꯎꯝ ꯑꯗꯨꯅꯦ ꯍꯧꯖꯤꯛꯀꯥꯟꯗꯤ ꯑꯉꯥꯡ ꯌꯥꯝ ꯄꯥꯝꯕ ꯃꯤꯁꯨ ꯑꯉꯥꯡ ꯐꯪꯗ꯭ꯔꯦ
ꯍꯣꯏ ꯄꯥꯝꯗꯕ ꯃꯤꯅꯩ ꯍꯦꯛ ꯀꯣꯊꯣꯛꯄ
ꯑꯗꯨꯅꯦ
ꯃꯥꯅ ꯍꯀꯝ ꯀꯩꯅꯣ ꯑꯅꯥꯕ ꯁꯪꯗ ꯆꯠꯄ ꯀꯥꯟꯗ ꯃꯤ ꯑꯃ ꯊꯦꯡꯅꯩ ꯍꯥꯏꯌꯦ ꯑꯩꯈꯣꯏ ꯑꯩꯈꯣꯏ ꯃꯁꯦꯝꯅꯦꯕ ꯑꯗꯨ ꯃꯣꯏꯗꯣ ꯑꯉꯥꯡꯒꯤ ꯑꯃꯃꯟꯕꯒꯤ ꯀꯣꯊꯣꯛꯄ ꯂꯥꯛꯑꯦ ꯍꯥꯏꯌꯦꯦ ꯐ ꯑꯍꯥꯟꯕꯗꯗꯤ ꯃꯕꯥꯜꯅꯤꯅ ꯉꯁꯥꯏ ꯑꯉꯥꯡ ꯄꯣꯛꯇꯕ ꯃꯄꯜꯅꯤꯅ ꯍꯥꯏꯕ ꯀꯥꯟꯗꯤ ꯌꯥꯏꯑ ꯍꯥꯏꯌꯦ ꯍꯣꯔꯦꯟꯗꯤ ꯈꯔ ꯂꯩꯔꯒ ꯋꯥꯈꯟꯗꯣ ꯑꯣꯟꯊꯣꯛꯀꯦ ꯂꯧꯊꯣꯛꯈ꯭ꯔꯀꯦꯗ ꯍꯌꯦꯡ ꯆꯥꯎꯕ ꯀꯥꯟꯗ ꯑꯩ ꯑꯁꯤ ꯑꯉꯥꯡꯁꯦ ꯎꯔꯗꯤ ꯑꯩ ꯌꯥꯔꯣꯏ ꯍꯥꯏ ꯑꯗꯨ ꯀꯈꯟ ꯀꯌꯥꯃꯨꯛ ꯄꯤꯛꯄꯨꯔꯣꯀꯣ ꯂꯧꯊꯣꯛꯇꯅ ꯑꯗꯨꯝ ꯄꯣꯛꯊꯣꯛꯀꯦ ꯍꯥꯏꯗꯤ
ꯑꯗꯨꯟꯅꯅꯦ
ꯍꯧꯖꯤꯛꯁꯨ ꯑꯗꯨꯝ ꯍꯥꯏꯔ ꯂꯩꯑꯦ ꯃꯥꯗꯣ
ꯑ